ꯎꯝ
ꯐꯣꯟ ꯃꯨꯠꯄꯒ ꯈꯪꯍꯧꯗ꯭ꯔꯤꯅꯦ ꯑꯩꯗꯤ ꯑꯉꯥꯎꯕꯤ ꯇꯥꯏꯞꯇ ꯏꯊꯟꯗ ꯄꯨꯡꯁꯥꯗ ꯁꯥꯔ ꯂꯩꯕ
ꯑꯉꯥꯎꯕ ꯅꯠꯇꯕ ꯑꯉꯥ ꯑꯉꯥꯎꯕ ꯅꯠꯇꯕ ꯑꯉꯥꯎꯕꯤ
ꯑꯉꯥꯎꯕ ꯍꯥꯏꯕꯅꯤꯗ ꯑꯗꯨꯒ ꯐꯣꯟ ꯌꯦꯡꯉꯒ ꯕ꯭ꯂꯦꯡ ꯑꯣꯏꯔꯝꯃꯦ ꯃꯤꯅ ꯌꯦꯡꯅꯦꯀꯣ ꯑꯁ ꯃꯤꯅ ꯃꯤ ꯃꯌꯥꯝꯒꯤ ꯃꯔꯛꯇ ꯋꯥꯔꯤ ꯁꯥꯟꯅꯔꯗꯤ ꯑꯉꯥꯎꯕꯅ ꯈꯟꯅꯤ ꯋꯥ ꯉꯥꯡꯉꯣ ꯅꯣꯛꯄꯗꯣ
ꯏꯃꯥꯟꯅꯕꯤꯁꯨ ꯃꯥꯒꯤ ꯊꯕꯛ ꯀꯩꯅꯣ ꯀꯟꯅ ꯇꯧꯔꯤ
ꯑꯣ ꯑꯣ ꯑꯣ
ꯑꯗꯨꯒꯤꯅꯦ ꯀꯩꯗꯧꯔꯤꯅꯣ
ꯊꯨꯝ ꯒꯦꯠ ꯃꯅꯥꯛꯇ ꯑꯗꯨꯝ ꯆꯠꯊꯣꯛ ꯆꯠꯁꯤꯟ ꯇꯧꯔꯒ ꯂꯩ
ꯀꯔꯤꯒꯤ ꯔꯨꯝꯗ ꯆꯪꯉꯣ
ꯃꯅꯨꯡꯗꯗꯤ ꯃꯣꯏ ꯕꯣꯜ ꯌꯦꯡ ꯂꯩꯕꯀꯣ ꯑꯗꯨꯒꯤ ꯕꯦꯛꯒ꯭ꯔꯥꯎꯟꯒꯤ ꯃꯈꯣꯟꯗꯨ ꯂꯥꯡꯉꯗꯤ ꯅꯨꯡꯉꯥꯏꯇꯦꯗꯅ ꯑꯗꯨꯒꯤꯅꯤꯗ
ꯑꯗꯨꯒꯤꯅꯤꯗ
ꯎꯝ
ꯅꯪꯗꯤ ꯄꯨꯡ ꯀ꯭ꯌꯥ ꯀ꯭ꯌꯥꯗ ꯇꯨꯝꯕ꯭ꯔꯥ
ꯊꯦꯡꯉꯕꯗ ꯊꯦꯡꯂꯕꯗ ꯄꯨꯡ ꯇꯨꯋꯦꯜꯐ ꯊꯥꯔꯇꯤ ꯏꯂꯕꯦꯟ ꯑꯦ ꯏꯂꯚꯦꯟ ꯁꯨꯃꯥꯏꯅ ꯏꯂꯕꯦꯟ ꯇꯨ ꯇꯨꯋꯦꯜꯞ ꯊꯥꯔꯇꯤꯁꯤ ꯃꯅꯨꯡꯗ ꯉꯟꯅ ꯍꯧꯒꯠꯇ꯭ꯔꯗꯤ ꯌꯥꯗꯦꯕꯀꯣ ꯊꯕꯛ ꯌꯥꯝꯃꯦꯕ
ꯑꯣꯠꯁ ꯄꯨꯡ ꯀꯌꯥꯗ ꯑꯌꯨꯛ ꯃꯉꯥ ꯇꯔꯨꯛ ꯇꯔꯦꯠ ꯅꯤꯄꯟ
ꯄꯨꯡ ꯃꯉꯥꯗ ꯑꯩ ꯈꯣꯏꯒꯤ ꯄꯨꯡ ꯃꯉꯥꯗ ꯈꯣꯏ ꯏꯃꯥꯟꯅ ꯈꯣꯏꯒꯤ ꯁ꯭ꯇꯥꯐ ꯅꯨꯨꯄꯥ ꯑꯃ ꯂꯥꯛꯑꯅꯤ ꯖꯤꯝ ꯆꯠꯅꯤꯡꯉꯥꯏ ꯍꯜꯂꯛꯑꯅꯤ ꯑꯗꯨꯒ ꯑꯦꯠ ꯊꯥꯔꯇꯤ ꯑꯗꯨꯋꯥꯏꯗ ꯍꯥꯥ
ꯖꯤꯝ ꯔꯦꯠ ꯖꯤꯝ ꯐ꯭ꯔꯤ
ꯑꯗꯨꯝ ꯐꯤꯠꯅꯦꯁꯀꯤ ꯁꯨꯝ ꯁꯥꯅꯕꯅꯤꯗ ꯑꯗꯨꯒ ꯑꯦꯠ ꯊꯥꯔꯇꯤ ꯑꯗꯨꯋꯥꯏꯗ
ꯀꯗꯥꯏ ꯀꯗꯥꯏꯗ ꯁꯅꯥꯕ꯭ꯔꯥ ꯅꯪ ꯀꯗꯥꯏꯗ ꯖꯤꯝ ꯁꯥꯟꯅꯕ꯭ꯔꯥ ꯅꯪ
ꯁꯤ ꯃꯅꯥꯛꯇꯅꯤꯗ ꯈꯣꯏ ꯌꯨꯝ ꯃꯅꯥꯛꯇꯅꯤꯗ
ꯑꯩꯁꯨ ꯁꯅꯥꯅꯤꯡꯉꯦ
ꯅꯣꯢꯗꯤ
ꯗꯥꯏꯇꯤꯡ ꯇꯧꯕꯗꯣ ꯉꯝꯃꯣꯏ ꯑꯗꯨꯒꯤꯅꯦ
ꯀꯩꯅꯣ ꯇꯧꯋꯣ ꯖꯨꯝꯕꯥꯔ ꯇꯧꯋꯣ
ꯇꯜꯂꯦ
ꯑꯗꯨ ꯅꯪ ꯃꯁꯜ ꯊꯣꯛꯄ ꯄꯥꯝꯃꯤꯔꯕ
ꯅꯠꯇꯦ
ꯑꯗꯨꯗꯤ
ꯃꯁꯜ ꯊꯣꯛꯇ꯭ꯔꯁꯨ ꯀꯩꯅꯣ ꯀꯩ ꯍꯥꯏꯖꯤꯔꯥ ꯀꯥꯐ ꯂꯩꯔꯗꯤ ꯌꯥꯔꯦꯗꯅ ꯅꯨꯄꯤ ꯑꯣꯏꯔꯗꯤ
ꯖꯦꯀ꯭ꯂꯤꯟꯒꯤ ꯐꯥꯏꯕꯣꯛꯇꯣ ꯑꯗꯨꯃꯥꯏꯅ ꯑꯣꯏꯅꯤꯡꯕ꯭ꯔꯥꯕ
ꯀꯅꯥꯒꯤ ꯐꯥꯏꯕꯣꯛꯅꯣ ꯍꯥꯏꯕ
ꯖꯦꯀ꯭ꯂꯤꯟꯒꯤ ꯖꯦꯀ꯭ꯂꯤꯟꯒꯤ ꯅꯨꯄꯤ ꯑꯩꯈꯣꯏꯁꯨ ꯑꯗꯨꯝ ꯁꯅꯥꯕꯗꯤ ꯂꯥꯛꯄꯅꯦ ꯍꯣꯏ
ꯃꯐꯥꯏꯕꯣꯛ ꯃꯐꯥꯏꯕꯣꯛ ꯆꯥꯎꯕꯗꯤ ꯇꯜꯂꯦ ꯑꯩꯖꯨ
ꯇꯜꯂꯦ ꯑꯩꯁꯨ ꯑꯗꯨꯒꯤꯅꯦ ꯃꯥꯏ ꯑꯗꯨ ꯍꯧꯖꯤꯛꯀꯤ ꯖꯦꯀ꯭ꯂꯤꯟꯒꯤꯗꯣ ꯃꯥꯏꯗꯣ
ꯖꯦꯀ꯭ꯂꯤꯟꯒꯤꯗꯨ ꯈꯪꯗꯦ
ꯌꯦꯡꯉꯣ ꯅꯣꯏ ꯐ꯭ꯂꯤꯝ ꯌꯦꯡꯕꯗ ꯀꯔꯤꯁꯨ ꯌꯦꯡꯗꯕꯒꯤ ꯃꯥꯜꯂꯦꯗ
ꯖꯦꯛꯂꯤꯟꯒꯤ ꯍꯧꯖꯤꯛꯀꯟ ꯑꯗꯨꯝ ꯀꯨꯝꯕ꯭ꯔꯣꯅꯦ ꯀꯨꯝꯗꯦ
ꯀꯨꯝꯗꯦ ꯍꯥꯏꯔꯁꯨ ꯃꯥ ꯍꯥꯟꯅ ꯀꯨꯝꯃꯝꯕꯒꯤꯗꯣ ꯍꯥꯏꯅꯤꯗ ꯑꯩꯈꯣꯏꯗꯤ ꯍꯥꯟꯅꯗꯤ ꯑꯗꯨꯝ ꯌꯦꯡꯕꯗ
ꯅꯣꯏ ꯅꯨꯄꯥ ꯑꯣꯏꯕꯒꯤ ꯅꯨꯄꯤ ꯅꯨꯄꯤꯉꯣꯟꯗ ꯑꯗꯨꯝ ꯐꯖꯕ ꯌꯦꯡꯕꯗꯣ ꯑꯗꯨꯒꯤꯅꯦ
ꯑꯁ ꯖꯒꯣꯏꯒꯨꯝꯕ ꯁꯥꯕ ꯈꯣꯠꯄ ꯇꯧꯕ ꯀꯥꯟꯗ ꯃꯥꯗꯤ ꯆꯥꯎꯋꯦꯍꯦ ꯃꯥꯒꯤꯗꯣ ꯃꯥꯒꯤꯗꯣ ꯀꯛꯁꯨ ꯀꯛꯄꯒꯤꯀꯣ ꯑꯩꯈꯣꯏ ꯅꯨꯄꯥ ꯑꯗꯨꯃꯥꯏꯅ ꯀꯛꯄ ꯍꯥꯏꯕꯗꯣ ꯂꯩꯗꯅ ꯖꯤꯝ ꯆꯠꯂꯣꯀꯣ ꯍꯥꯏꯔꯒ ꯃꯥꯗꯤ ꯃꯈꯣꯡ ꯈꯤꯇꯪ ꯁꯥꯅꯕ ꯃꯥꯜꯂꯦ
ꯂꯦꯛ ꯗꯦꯅ ꯀꯩꯅꯣ ꯃꯦꯖꯔ ꯑꯣꯢꯔꯝꯕ ꯃꯥꯜꯂꯦ ꯑꯗꯨꯗꯤ
ꯃꯥꯟꯅꯦ ꯑꯩꯈꯣꯏꯅ ꯂꯦꯛꯗꯦ ꯋꯥꯃꯟꯕꯒꯤ ꯂꯦꯛꯗꯦ ꯏꯁꯀꯤꯞ ꯇꯧꯕ ꯃꯣꯏꯅ ꯂꯦꯛꯗꯦ ꯐꯣꯀꯁ ꯇꯧꯔ ꯂꯩꯔꯦ
ꯈꯔ ꯀꯞ ꯂꯩꯔꯦ ꯑꯗꯨꯒ ꯕꯇꯣꯞ ꯈꯔ ꯆꯥꯎꯕ ꯑꯗꯨ ꯌꯥꯔꯦ
ꯑꯗꯨꯅꯦ ꯃꯥ ꯗꯤ ꯀꯗꯥꯏꯗꯒꯤ ꯃꯁꯛ ꯑꯗꯨꯝ ꯐꯤꯒꯔꯕꯨꯗꯤ ꯐꯖꯔꯦꯕꯀꯣ
ꯑꯗꯨ ꯖꯤꯝꯁ ꯅꯥꯕ ꯀꯥꯡꯕꯨꯗꯣ ꯃꯣꯏꯒꯤ ꯀꯩ ꯍꯥꯏꯁꯤꯔꯥ ꯌꯥꯝ ꯀꯟꯕꯗꯣ ꯇꯜꯂꯦ ꯑꯩ
ꯑꯣ ꯃꯥꯏꯃꯁꯜ ꯑꯩꯈꯣꯏ ꯌꯥꯝ ꯆꯥꯎ
ꯃꯁꯜ ꯀꯟꯕꯗꯣ ꯀꯩ ꯍꯥꯏꯁꯤꯔꯥ ꯃꯣꯏꯒꯤ ꯚꯠ ꯑꯗꯨꯗꯣ ꯀꯟꯕꯗꯣ ꯇꯜꯂꯦꯕ ꯀꯛ ꯀꯛ ꯇꯧꯕꯗꯣ ꯐꯥꯖꯗꯦ
ꯅꯨꯄꯥꯗꯨꯔꯣ ꯅꯨꯄꯤꯗꯨꯔꯣ ꯅꯪꯅ ꯍꯥꯏꯔꯤꯁꯦ
ꯅꯨꯄꯤ ꯅꯨꯄꯤ ꯑꯣꯏꯔꯁꯨ ꯅꯨꯄꯥ ꯑꯣꯏꯔꯁꯨ ꯑꯅꯤꯃꯛꯅꯤ
ꯎꯝ ꯈꯪꯗꯦ ꯑꯗꯨꯗꯤ ꯃꯥꯏ ꯃꯥꯏ ꯑꯄꯥꯝꯕꯅꯤꯅ
ꯎꯝ ꯕꯗꯤ ꯆꯥꯎꯃꯟꯕꯁꯨ ꯄꯥꯝꯖꯦ
ꯑꯩꯗꯤ ꯑꯗꯨꯝ ꯀꯔꯤ ꯍꯥꯏꯕ꯭ꯔꯥ ꯕꯨꯨꯁꯂꯤꯃꯛ ꯁꯨ ꯄꯥꯝꯗꯦ ꯕꯨꯨꯁꯂꯤꯗꯨꯗꯤ ꯀꯗꯥꯏꯗꯒꯤ ꯕꯨꯡꯇꯣꯟ ꯕꯪꯒꯤ ꯃꯁꯥꯒꯤ ꯇꯥꯏꯞꯇ ꯇꯥꯁꯤꯜꯂꯒ ꯇꯧꯕꯗꯣ ꯂꯣꯏꯃꯛ ꯅꯠꯇꯦ ꯃꯣꯔꯦ ꯍꯪꯉꯣꯏꯒꯤ ꯑꯗꯨꯃꯥꯏꯅꯀꯣ
ꯀꯩ ꯀꯩ ꯀꯩꯕ ꯀꯩꯕꯪ ꯍꯥꯏꯕ
ꯕꯨꯡꯇꯣꯟ ꯕꯪ
ꯇꯣꯜ
ꯑꯥꯎ ꯑꯗꯨ ꯂꯧꯊꯣꯛꯄ ꯀꯥꯟꯗ ꯃꯥꯒꯤ ꯃꯁꯥꯗꯣ ꯑꯗꯨꯝ ꯀꯟꯕꯅꯤꯅ ꯃꯥꯁꯨ ꯀꯩ ꯍꯥꯏꯕ꯭ꯔꯥ ꯃꯔꯦꯛ ꯃꯔꯦꯛ ꯆꯠꯂꯦꯗꯅꯀꯣ ꯑꯗꯨꯒꯤ
ꯇꯥꯏꯒꯔ ꯁꯣꯞ ꯃꯣꯏ ꯃꯣꯏꯗꯣ ꯄꯥꯝꯕ꯭ꯔꯥ ꯄꯥꯝꯗꯦꯀꯣ
ꯃꯥꯒꯤꯗꯤ ꯄꯥꯝꯗꯦ ꯑꯗꯨ
ꯐꯣꯔꯃꯦꯜ ꯍꯥꯞꯄꯀꯥꯟꯗ ꯑꯗꯨꯝ ꯐꯖꯅ ꯌꯦꯡ ꯅꯨꯄꯥ ꯅꯨꯡꯉꯥꯏꯕꯗꯣ ꯑꯗꯨ ꯌꯥꯔꯦ ꯅꯨꯄꯥꯗꯤ
ꯔꯤꯇꯤꯛ ꯔꯣꯁꯟꯈꯣꯏꯒꯤ ꯐꯤꯒꯔꯗꯣ ꯕꯦꯁꯅꯦ
ꯔꯤꯇꯤꯛ ꯔꯣꯁꯟꯒꯥ ꯀꯥꯎꯈꯔꯦ ꯃꯥꯒꯤ ꯃꯥꯒꯤꯑꯔꯖꯨꯟ ꯔꯝꯄꯥꯜ ꯍꯣꯏ
ꯇꯥꯏꯒꯔ ꯁꯔꯣꯞꯀꯤ ꯕꯣꯗꯤꯗꯤ ꯐꯖꯩꯀꯣ ꯑꯗꯨ ꯃꯥꯒꯤ ꯏꯁꯇꯥꯏꯜꯗꯣ ꯈꯔ ꯑꯣꯚꯔ ꯑꯦꯛꯇꯤꯡ ꯑꯣꯏꯕꯀꯣ
ꯗꯥꯟꯁꯔ ꯑꯣꯏꯕꯒꯤꯅꯦ
ꯗꯥꯟꯁꯔ ꯑꯣꯏꯕ ꯈꯨꯗꯤꯡꯃꯛ ꯑꯗꯨꯃꯥꯏꯅ ꯇꯧꯕꯔ ꯈꯔ ꯆꯠꯄ ꯌꯥꯕ꯭ꯔꯥꯅꯦ
ꯈ꯭ꯔꯠ ꯑꯦꯛꯇꯤꯞꯀꯤ ꯀꯩꯅꯣ ꯂꯩꯇ꯭ꯔꯗꯤ ꯐꯖꯔꯔꯣꯏ ꯃꯣꯏꯒꯤꯗꯤ
ꯑꯗꯨꯖꯨ ꯑꯗꯨꯅꯦ ꯑꯗꯨꯕꯨ ꯂꯩꯗꯅ ꯖꯒꯣꯏꯒꯨꯝꯕ ꯁꯥꯕ ꯀꯥꯟꯗ ꯑꯩꯅ ꯌꯦꯛꯅꯤꯡꯗꯕ ꯂꯩꯅꯦ ꯑꯗꯨ ꯅꯣꯡꯃ ꯃꯉꯣꯟꯗ ꯐꯖꯅ ꯑꯁꯤ ꯑꯈꯣꯏ ꯌꯨꯝ ꯃꯅꯥꯛꯇ ꯎꯝ ꯁꯤꯡꯖꯨ ꯕꯣꯔꯥ ꯑꯍꯥꯎꯕ ꯑꯃ ꯂꯩꯕ ꯑꯗꯨꯗ ꯄꯨꯔꯥꯑꯒ ꯐꯖꯅ ꯒ꯭ꯌꯥꯟ ꯇꯥꯅ ꯋꯥꯔꯤ ꯁꯥꯗ꯭ꯔꯗꯤ ꯌꯥꯔꯣꯏ
ꯑꯦꯍꯣꯏ
ꯔꯤꯊꯤꯛ ꯔꯣꯁꯟ ꯈꯣꯏꯗꯤ ꯒꯌ꯭ꯥꯟ ꯇꯥꯏ ꯔꯤꯊꯤꯛ ꯔꯣꯁꯟꯈꯣꯏꯗꯤ ꯒ꯭ꯌꯥꯟ ꯇꯥꯏꯕ ꯍꯥꯏꯕꯗ ꯏꯜꯂꯦ ꯃꯥꯅꯤ
ꯄ꯭ꯔꯦꯟ ꯑꯣꯏꯕ꯭ꯔꯣ ꯃꯣꯏꯗꯣ
ꯍꯥꯟꯅ ꯀꯩꯅꯣꯗ ꯀ ꯈꯨꯃꯟ ꯂꯝꯄꯥꯛꯇ ꯑꯈꯣꯏ ꯐꯨꯠꯕꯣꯜ ꯁꯅꯥꯃꯤꯟꯅꯔꯛꯄꯀꯣ
ꯍꯣꯏ ꯑꯩꯁꯨ ꯋꯥꯛꯀꯤꯡ ꯑ ꯆꯦꯟꯕ ꯑꯗꯨꯝ ꯂꯥꯛꯄꯅꯦ
ꯑꯁꯦꯡꯕ꯭ꯔꯣ
ꯍꯣꯏ
ꯄꯨꯡ ꯀ꯭ꯌꯥꯗ
ꯎꯝ ꯃꯔꯤ ꯑ ꯊꯕꯛ ꯂꯩꯇ꯭ꯔꯗꯤ ꯑꯩ ꯐꯥꯏꯚ ꯗꯨꯋꯥꯏꯗ ꯂꯥꯛꯄꯩ ꯊꯕꯛ ꯆꯠꯂꯗꯤ ꯉꯝꯗꯦ ꯅꯠ ꯑꯌꯨꯛꯇ ꯀꯗꯥꯏꯒꯤ ꯑꯌꯨꯛꯇꯨꯅꯣ ꯏꯚꯤꯅꯤꯡꯗꯅꯦ ꯑꯌꯨꯛꯇꯗꯤ ꯑꯦꯠ ꯊꯥꯔꯇꯤ ꯗꯨꯋꯥꯏꯗ ꯍꯧꯒꯠꯂꯦ
ꯑꯌꯨꯛꯇ ꯑꯈꯣꯏ ꯍꯥꯟꯅ ꯆꯦꯜꯂꯝꯃꯦ ꯍꯧꯖꯤꯛꯇꯤ ꯈ꯭ꯔ ꯕꯣꯗꯤꯗꯣ ꯈ꯭ꯔ ꯀꯩꯅꯣ ꯇꯧꯍꯟꯁꯦ ꯍꯥꯏꯅ ꯑꯗꯨ ꯆꯦꯟꯕ ꯃꯇꯝꯁꯨ ꯂꯥꯛꯀꯅꯤꯗ
ꯖꯤꯝ ꯆꯠꯇ꯭ꯔꯁꯨ ꯑꯗꯨꯝ ꯆꯦꯟꯕꯅ ꯐꯥꯔꯦ ꯍꯥꯏꯗꯤ ꯖꯤꯝꯒꯤ ꯕꯣꯗꯤꯗꯨ ꯐꯖꯗꯦ
ꯎꯝ
ꯅꯣꯏ ꯁꯄ꯭ꯂꯤꯃꯦꯟ ꯀꯩꯀꯥ ꯆꯥꯕꯗꯣ ꯁꯥꯏꯛ ꯑꯦꯐꯦꯛ ꯂꯥꯛꯀꯅꯤꯕ
ꯌꯦꯁ ꯌꯦꯁ ꯑꯩ ꯈꯪꯉꯦ ꯑꯩ ꯆꯥꯕꯁꯦꯀꯣ
ꯎꯝ ꯀ꯭ꯔꯦꯇꯤꯟ
ꯅꯠꯇꯦ ꯀ꯭ꯔꯤꯇꯤꯟ ꯑꯩ ꯀ꯭ꯔꯤꯇꯤꯟꯒꯨꯝꯕ ꯀꯔꯤꯁꯨ ꯆꯥꯗꯦ ꯍꯦꯛ ꯁꯅꯥꯕ ꯍꯧꯕ ꯀꯥꯟꯗ ꯑꯩ ꯄ꯭ꯔꯨꯇꯤꯟ ꯄꯥꯎꯗꯔꯗꯣ ꯐꯥꯏꯚ ꯀꯦꯖꯤꯒꯤ ꯆꯥꯔꯦ ꯑꯗꯨ ꯆꯥꯕ ꯂꯣꯏꯔꯒ ꯄ꯭ꯔꯣ ꯑꯗꯨ ꯆꯥꯕ ꯃꯇꯝꯗ ꯌꯤꯔꯨꯝ ꯑꯍꯨꯝ ꯃꯔꯤ ꯆꯥꯔꯦ ꯑꯗꯨꯒ ꯆꯅꯥꯗꯣ
ꯎꯝ
ꯆꯅꯥ ꯑꯇꯤꯡꯗꯨꯁꯨ ꯆꯥꯔꯦ ꯁꯪꯒꯣꯝ ꯊꯑꯦ ꯑꯗꯨꯒ ꯑꯥꯐꯇꯔ ꯊ꯭ꯔꯤ ꯃꯟꯁ ꯗꯨꯒ ꯍꯧꯖꯤꯛꯀꯤ ꯄ꯭ꯔꯨꯇꯤꯟꯗꯨ ꯊꯥꯗꯣꯛꯑꯒ ꯁꯨꯌꯥ ꯑꯣꯡꯂꯤ ꯅꯦꯆꯔꯦꯜ ꯁꯪꯒꯣꯝ ꯌꯦꯔꯨꯝ ꯑꯗꯨ ꯈꯇꯪ ꯑꯗꯨꯝ ꯆꯥꯔꯒ ꯑꯃꯨꯛ ꯁꯅꯥꯕꯀꯣ
ꯎꯝ
ꯍꯥꯏꯕꯗꯤ ꯀꯣꯟꯅ ꯄ꯭ꯔꯨꯇꯤꯟꯒꯨꯝꯕ ꯀ꯭ꯔꯤꯇꯤꯟꯒꯨꯝꯕ ꯆꯥꯕꯁꯤꯡꯖꯦ ꯑꯃꯨꯛ ꯁꯅꯥꯕ ꯂꯣꯏꯕ ꯀꯥꯟꯗ ꯁꯜꯃꯥꯟ ꯈꯥꯟꯒꯤ ꯇꯥꯏꯞꯇ ꯕꯣꯗꯤꯗꯣ ꯀꯥꯞꯊꯣꯔꯦꯑꯦꯕ ꯄꯨꯛ ꯈꯣꯏꯗꯨꯀꯣ
ꯍꯥꯏꯗꯣ ꯋꯥꯡꯒꯤꯞ ꯐꯔ ꯐꯖꯕꯅꯦ ꯑꯗꯣ ꯈꯔ ꯁꯣꯔꯠ ꯑꯣꯏꯗꯤ ꯄꯝꯃꯨꯋꯦ ꯖꯤꯝ ꯁꯅꯥꯕ ꯀꯥꯡꯕꯨ
ꯑꯩ ꯍꯥꯏꯠꯁꯦ ꯀꯌꯥ ꯑꯣꯏꯔꯝꯗꯧ ꯃꯥꯟꯒꯦ
ꯎꯝ ꯐꯥꯏꯚ ꯄꯣꯏꯟ ꯑꯥ ꯐꯥꯏꯚ ꯄꯣꯏꯟ ꯐꯣꯔ
ꯍꯦꯜꯂꯦ
ꯁꯤꯛꯁꯇꯤ ꯌꯥꯎꯗꯦꯀꯣ
ꯁꯤꯛꯁꯁꯨ ꯍꯦꯜꯂꯦ ꯐꯥꯏꯚ ꯄꯣꯏꯟ ꯑꯦ
ꯐꯥꯏꯚ ꯄꯣꯏꯟ
ꯑꯦ ꯊꯥꯖꯗꯦ
ꯇꯥ ꯂꯪ ꯑ ꯇꯣꯛꯑꯣ
ꯑꯩꯗꯤ ꯄꯤꯛꯄꯅꯦ
ꯑꯗꯨꯗꯤ ꯅꯪꯗꯤ ꯑꯩꯉꯣꯟꯗ ꯌꯦꯡꯈꯠꯄꯗ ꯀꯩꯔꯥꯛ ꯀꯥꯕꯤ ꯑꯗꯨꯃꯥꯏꯅ ꯌꯦꯡꯉꯦꯅꯦꯅꯦꯀꯣ
ꯌꯥꯔꯦ
ꯐꯥꯒꯤ ꯅꯠꯇꯦ ꯑꯁꯦꯡꯕꯀꯣ ꯑꯩꯒꯤ ꯍꯥꯏꯠꯇꯣ ꯐꯥꯏꯚ ꯄꯣꯏꯟ ꯁꯕꯦꯟꯁꯨ ꯈꯔ ꯍꯦꯟꯕ ꯐꯥꯏꯚ ꯄꯣꯏꯟ ꯑꯩꯠꯁꯨ ꯌꯧꯕ ꯈꯤꯇꯪ ꯃꯥ ꯂꯩꯕꯅꯦ
ꯑꯥ
ꯑꯁꯦꯡꯕꯅꯦ ꯑꯁꯦꯡꯕꯅꯦ
ꯑꯩ ꯑꯩꯅ ꯐꯥꯏꯚ ꯄꯣꯏꯟ ꯋꯥꯟ ꯍꯦꯜꯂꯦ
ꯑꯣ ꯍꯣ ꯌꯥꯏꯅꯦ ꯌꯥꯏꯗ ꯅꯨꯄꯤ ꯈꯣꯏꯗꯤ ꯑꯗꯨꯝ ꯐꯥꯏꯚ ꯄꯣꯏꯟ ꯁꯝꯊꯤꯡ ꯑꯗꯨꯝ ꯂꯩꯔꯗꯤ ꯌꯥꯝ ꯇꯦꯟꯕꯗꯤ ꯅꯠꯇꯦꯅ
ꯍꯥꯏꯠꯀꯤ ꯃꯇꯥꯡꯗ ꯑꯃꯨꯛ ꯈꯠꯅꯔ ꯂꯩꯅꯨꯀꯣ ꯅꯃꯥꯟꯅꯕꯤꯒ
ꯇꯥꯕ꯭ꯔꯥ
ꯇꯥꯏꯌꯦ ꯇꯥꯏꯌꯦ
ꯁꯦꯟꯇꯤꯃꯤꯇꯔ ꯑꯣꯏꯔꯗꯤ ꯈꯪꯗꯦ ꯐꯥꯏꯚ ꯄꯣꯏꯟ ꯋꯥꯟꯅꯦ ꯌꯥꯎꯕꯁꯨ ꯂꯩ ꯌꯥꯎꯗꯕꯁꯨ ꯂꯩ
ꯎꯝ ꯁꯦꯟꯇꯤꯃꯤꯇꯔꯗ ꯑꯣꯜꯂꯗꯤ ꯑꯩꯗꯣ ꯋꯥꯟ ꯋꯥꯟ ꯍꯟꯗ꯭ꯔꯦꯠ ꯐꯤꯞꯇꯤ ꯁꯕꯦꯟꯔꯣ ꯋꯥꯟ ꯍꯟꯗ꯭ꯔꯦꯠ ꯁꯤꯛꯁꯇꯤ ꯐꯥꯏꯚꯔꯣ ꯀꯧꯔꯦꯒꯧꯧꯧꯧꯇꯇꯇꯇꯇꯇꯇꯦꯧꯧꯧꯧꯧꯛ ꯌꯦꯉꯣꯅꯦ ꯐꯥꯏꯚ ꯄꯣꯏꯟ ꯁꯕꯦꯟꯅ ꯑꯩ
ꯌꯥꯝ ꯋꯥꯡꯕꯁꯨ ꯌꯥꯝ ꯋꯥꯡꯕ ꯅꯠꯇꯦ
ꯌꯥꯝ ꯋꯥꯡꯕꯁꯨ ꯑꯩꯈꯣꯏ ꯀꯔꯤ ꯍꯥꯏꯕ ꯑꯗꯨꯝ ꯀꯣꯟꯣꯟꯕꯗꯨꯀꯣ ꯃꯥꯒꯤ ꯂꯩꯗꯅ
ꯑꯩꯗꯤ ꯁꯤꯛꯁ ꯁꯤꯛꯁ ꯄꯥꯝꯃꯦ
ꯎꯝ ꯁꯤꯛꯁ ꯄꯥꯝꯕꯗꯣ ꯑꯩꯈꯣꯏ ꯔꯣꯝꯗ ꯂꯩꯕ ꯑꯩꯈꯣꯏ ꯏꯁꯇꯥꯐꯅꯨꯄꯥ ꯋꯥꯡꯕꯀꯣ
ꯍꯣꯏ
ꯑꯩꯈꯣꯏ ꯋꯥꯗꯣ ꯈꯪꯕ꯭ꯔꯥ ꯄꯩ